ꯍꯜꯂꯣ
ꯑꯥ ꯀꯔꯝ ꯀꯔꯝ ꯄꯥꯜꯂꯤꯒꯦ
ꯂꯩꯔꯤ ꯁꯨꯝ ꯅꯨꯡꯉꯥꯏ ꯅꯨꯡꯉꯥꯏꯅ ꯄꯥꯜꯂꯤ ꯍꯥꯏꯗꯨꯅꯤ
ꯑꯥ ꯑ ꯅꯨꯡꯉꯥꯏ ꯅꯨꯡꯉꯥꯏ ꯄꯥꯟ ꯅꯨꯡꯉꯥꯏ ꯄꯥꯟꯒꯗꯕꯅꯤ ꯑꯁ ꯑꯩꯗꯤ ꯒ꯭ꯌꯥꯟꯒ ꯇꯥꯗꯦꯗ ꯃꯥꯏꯔꯦꯟ ꯁꯦꯕꯣꯠ ꯄꯥꯟꯗꯨꯝ ꯄꯥꯜꯂꯦ ꯑ ꯗꯣ ꯃꯔꯤ ꯄꯪꯆꯠꯇ ꯆꯠꯄꯤꯗꯣ ꯑꯃꯗ ꯑꯃꯨꯛ ꯆꯦꯟ ꯑꯃꯗ ꯑꯃꯨꯛ ꯆꯦꯟ ꯑꯁ ꯒ꯭ꯌꯥꯟꯒ ꯇꯥꯕ ꯅꯠꯇꯦꯗ ꯊꯕꯛꯁꯤꯅꯀꯣ ꯑꯗꯨꯅꯦ ꯉꯁꯥꯏꯒꯤ ꯍꯧꯖꯤꯛꯇꯤ ꯅꯣꯡ ꯏꯁꯤꯡꯖꯦ
ꯆꯥꯛ ꯏꯁꯤꯡꯗꯤ
ꯅꯣꯡ ꯏꯁꯤꯡꯖꯦ ꯆꯥꯛ ꯆꯥꯛ ꯏꯁꯤꯡꯗꯤ ꯀꯩꯅꯣ ꯇꯧꯔꯦ ꯍꯧꯖꯤꯛꯀꯤ ꯉꯁꯤꯒꯤꯗꯤ ꯏꯔꯣꯟꯕꯒ ꯉꯥꯃꯨ ꯑꯣꯏꯅ ꯍꯣꯠꯅꯒꯔꯦ
ꯑꯦꯍ ꯑꯍꯥꯎꯕꯅꯤꯅꯦ ꯑꯗꯨꯗꯤ
ꯑꯦꯁ ꯌꯥꯝ ꯂꯧꯈꯠꯄ ꯌꯥꯗꯦ ꯈꯔ ꯈꯛꯇꯪ ꯂꯧꯈꯠꯄꯅꯤ ꯅꯣꯏ ꯆꯥꯔꯕꯣ
ꯆꯥꯔꯦ ꯆꯥꯔꯦ ꯉꯁꯤꯗꯤ ꯉꯥꯍꯩ ꯆꯥꯖꯦꯅ ꯉꯥꯍꯩ ꯑꯝ
ꯑꯁ ꯑꯁ ꯐꯥꯖꯩ ꯐꯥꯖꯩ
ꯉꯥꯍꯩꯗꯤ ꯉꯁꯥꯏꯒꯤ ꯑꯗꯨꯝ ꯂꯧꯁꯟꯕꯗꯤ ꯑꯗꯨꯝ ꯌꯥꯔꯝꯒꯅꯤ
ꯌꯥꯏ ꯌꯥꯏ
ꯍꯦ ꯍꯦ ꯍꯦ ꯂꯧꯁꯤꯟꯕ ꯌꯥꯕ ꯂꯧꯁꯤꯟꯕ ꯌꯥꯕ
ꯏꯔꯣꯝꯕꯒ ꯉꯥꯃꯨꯒꯁꯨ ꯃꯤ ꯍꯥꯏꯅꯔꯤꯅꯤ ꯀꯩꯅꯣꯅꯦ ꯏꯔꯣꯝꯕ ꯑꯃ ꯇꯧꯔꯒ ꯉꯥꯃꯨꯗꯣ ꯐꯨꯡꯒꯥꯗ ꯐꯨꯡꯒꯥ ꯅꯥꯀꯟꯗꯨꯗ ꯂꯧꯔꯒ ꯈꯦꯠꯂꯒ ꯆꯥꯕꯗꯣ
ꯃꯥꯅꯦ ꯃꯥꯅꯦ ꯏꯁ ꯍꯥꯏꯅꯔꯤꯝꯅꯤ ꯍꯥꯏꯅꯔꯤꯝꯅꯤ ꯃꯥꯅꯦ ꯃꯥꯅꯦ ꯃꯥꯅꯦ ꯑꯗꯒꯤ ꯅꯥꯀꯟꯗꯨꯗ ꯍꯥ ꯏꯃꯥꯅ ꯆꯥꯛ ꯊꯣꯡꯉꯤꯉꯩꯗ ꯍꯥ ꯋꯥꯔꯤ ꯃꯆꯥ ꯑꯝꯒ ꯂꯤꯍꯜꯂꯒ ꯅꯠꯇ꯭ꯔꯣ ꯑꯗꯩ ꯅꯥꯛ ꯑꯗꯣ ꯎꯨꯏꯕꯗꯣ ꯐꯝꯃꯒ ꯎꯝ ꯏꯁ ꯃꯗꯨꯃꯨꯛ ꯅꯨꯡꯉꯥꯏꯕꯗꯨ ꯗꯤ ꯑꯦꯁ ꯑꯗꯨꯗꯤ ꯃꯩꯅꯤ ꯑꯗꯨꯗꯤ ꯃꯩꯅꯤ ꯀꯥꯏꯗꯩ ꯀꯥꯎꯕ ꯀꯥꯎꯕ ꯉꯝꯗꯕ ꯃꯦꯃꯣꯔꯤꯅꯤ ꯑꯗꯨꯗꯤ
ꯎꯝ ꯃꯥꯅꯦ ꯃꯥꯅꯦ
ꯎꯝ ꯅꯪ ꯀꯥꯎꯊꯣꯛꯀꯦ ꯈꯜꯂꯁꯨ ꯀꯥꯎ ꯉꯝꯃꯣꯏꯗꯣꯢꯅꯩ ꯃꯣꯏ
ꯑꯦ ꯀꯥꯎꯕ ꯉꯝꯃꯣꯏꯗꯣꯏꯅꯦ ꯀꯥꯎ ꯀꯥꯎꯊꯣꯛꯀꯦꯒ ꯈꯜꯂꯔꯣꯏꯗꯕ ꯄꯣꯠꯅꯤꯗ
ꯃꯥꯅꯦ ꯈꯜꯂꯔꯣꯏꯗꯕ ꯄꯣꯠꯅꯦꯕ ꯃꯥꯅꯦ ꯃꯥꯅꯦ ꯑꯗꯨꯝ ꯆꯨꯒꯗꯝꯅꯦ ꯑꯗꯨꯏ ꯄꯣꯠꯇꯨꯃꯗꯤ ꯀꯥꯎꯕ ꯌꯥꯔꯣꯏꯗꯝꯅꯦꯕ ꯎꯝ ꯎꯝ ꯍꯧꯖꯤꯛꯄꯨ ꯀꯩꯗꯧꯔꯝꯃꯤꯅꯣ
ꯆꯥꯛ ꯇꯣꯛꯂꯛꯇ ꯉꯥꯏꯔꯤꯌꯦ ꯑꯗꯨꯒꯤ ꯋꯥꯛꯀꯤꯡ ꯆꯠꯂꯨꯁꯦꯅ ꯆꯥꯛ ꯇꯣꯛꯑꯒ ꯉꯍꯥꯛ ꯉꯍꯥꯛ ꯋꯥꯛꯀꯤꯡ ꯆꯠꯂꯦꯕꯀꯣ ꯑꯈꯣꯏꯗꯤ
ꯑꯥ ꯑꯥ
ꯍꯥꯏꯗꯤ ꯑꯥ ꯆꯥꯛ ꯇꯣꯛꯄꯒ ꯇꯨꯝꯁꯤꯟꯕꯁꯦ ꯐꯠꯇꯦꯗꯅ
ꯏꯁ ꯐꯠꯇꯦ ꯐꯠꯇꯦ ꯐꯠꯇꯦ ꯌꯥꯗꯦ ꯌꯥꯗꯦ ꯆꯠꯊꯣꯛ ꯆꯊꯣꯛ ꯗꯧꯒꯗꯝꯅꯦ ꯋꯥꯀꯤꯡ ꯆꯠꯊꯣꯀꯗꯕꯅꯤ
ꯎꯝ ꯆꯠꯇ꯭ꯔꯤꯌꯦ ꯆꯠꯀꯦꯅ ꯑꯈꯣꯏ ꯇꯧꯅꯔꯝ ꯑꯥ ꯆꯠꯇꯣꯏꯅꯦ
ꯑꯣ ꯑꯩꯗꯤ ꯆꯠꯊꯣꯛꯎꯔꯦ
ꯑꯣ ꯏꯁ ꯅꯣꯏꯗꯤ ꯅꯨꯡꯉꯥꯏꯔꯝꯅꯤꯅꯦ
ꯑꯁ ꯀꯥꯏꯗꯒꯤ ꯍꯛꯆꯥꯡꯁꯦ ꯉꯁꯥꯏ ꯈꯔ ꯆꯠꯊꯣꯛ ꯈꯣꯠꯇꯣꯛ ꯇꯧꯗ꯭ꯔꯗꯤꯀꯣ
ꯎꯝ
ꯌꯥꯔꯦꯅ ꯉꯁꯥꯏꯒꯤ ꯂꯩꯗꯅ ꯆꯥꯛ ꯇꯣꯛꯂꯛꯄꯁꯦ ꯐꯝꯖꯤꯟꯒꯦꯒ ꯅꯠꯇ꯭ꯔꯒꯅ ꯇꯨꯝꯖꯤꯟꯒꯤꯕꯁꯤ ꯌꯥꯝ ꯋꯥꯏꯑꯦꯕ
ꯋꯥꯏ ꯋꯥꯏ ꯋꯥꯏ
ꯎꯝ ꯑꯗꯨꯅꯤ ꯈꯔ ꯆꯠꯊꯣꯛꯎꯕ ꯅꯠꯇ꯭ꯔꯥꯗꯤ ꯌꯥꯗꯦꯕ ꯎꯝ ꯀꯩꯅꯣꯁꯤꯕꯨ ꯍꯧꯖꯤꯛ ꯀꯥꯟꯁꯤꯕꯨ ꯍꯩ ꯔꯥꯁꯤꯕꯨ ꯏꯪꯈꯣꯜꯗꯒ ꯀꯃꯥꯏ ꯀꯃꯥꯏꯅ ꯇꯧꯔꯤꯒꯦ
ꯍꯩ ꯔꯥꯁꯦ ꯍꯧꯖꯤꯛꯇꯤ ꯍꯩꯅꯧꯁꯦ ꯃꯨꯜꯂꯛꯄ ꯑꯈꯣꯏꯒꯤ ꯂꯣꯏꯁꯤꯜꯂꯛꯀꯗꯧꯕ ꯇꯥꯏꯃꯤꯡꯅꯤꯅꯦ ꯑꯈꯣꯏꯗ ꯑꯩꯈꯣꯏꯒꯤ ꯍꯤꯡꯒꯣꯜꯗꯨꯗꯗꯤ ꯑꯗꯨꯝ ꯈꯔꯗꯤ ꯑꯗꯨꯝ ꯄꯥꯜꯂꯤ ꯑꯗꯨꯗꯨꯒ ꯆꯝꯄ꯭ꯔꯥ ꯆꯝꯄ꯭ꯔꯥꯅ ꯑꯃꯨꯛ ꯍꯩꯖꯤꯡ ꯐꯥꯔꯛꯄ ꯃꯇꯝꯅꯦꯕ ꯍꯧꯖꯤꯛꯁꯦ
ꯑꯥ ꯑꯥ
ꯑ ꯆꯝꯄ꯭ꯔꯥ ꯈꯔ ꯍꯧꯋꯦ ꯑꯇꯩ ꯊꯣꯏꯗꯣꯛꯄꯗꯤ ꯍꯧꯗꯦꯗ ꯀꯐꯣꯏ ꯈꯔ ꯄꯥꯜꯂꯦ ꯑꯅꯤ ꯑꯍꯨꯝ ꯄꯥꯜꯍꯧꯕꯅꯦ ꯉꯁꯥꯏ ꯑꯩ ꯍꯤꯡꯒꯣꯜ ꯊꯣꯛꯏꯕ
ꯑꯥ ꯑꯗꯨꯗꯤ ꯀꯥꯐꯣꯏꯗꯣ ꯉꯁꯥꯏꯒꯤ ꯑꯥ ꯂꯣꯏꯔꯝꯗꯥꯏ ꯑꯣꯏꯁꯜꯂꯛꯑꯦꯅꯦ ꯑꯗꯣ ꯑꯝꯇꯪ ꯈꯥꯛꯑꯝꯃꯣꯍꯦ ꯀꯥꯐꯣꯏꯗꯣ ꯑꯝꯇꯪ ꯈꯥꯛꯑꯝꯃꯨ
ꯈꯥꯑꯝꯒꯦ ꯈꯥꯑꯝꯒꯦ
ꯎꯝ ꯀꯥꯐꯣꯏꯗꯣ ꯑꯝꯇꯪ ꯂꯧꯕ ꯂꯥꯛꯀꯦ ꯍꯌꯦꯡꯀꯣ
ꯍꯌꯦꯡ ꯂꯥꯛꯑꯣ ꯍꯌꯦꯡ ꯂꯥꯛꯑꯣ
ꯍꯌꯦꯡ ꯂꯥꯛ ꯀꯐꯣꯏꯗꯣ ꯑꯝꯇꯪ ꯈꯥꯑꯝꯃꯣ
ꯎꯝ
ꯅꯣꯏ ꯂꯐꯣꯢꯒꯥꯗꯤ ꯊꯥꯗ꯭ꯔꯣ
ꯑꯗꯨꯒꯨꯝꯕꯗꯤ ꯊꯥꯗꯦꯗ ꯑꯗꯣ ꯍꯧꯗꯤ ꯍꯧꯕꯅꯦ ꯑꯈꯣꯏ ꯇꯨꯔꯦꯟ ꯄꯥꯟꯗꯣ ꯑꯗꯨꯗ ꯍꯧꯗꯤ ꯍꯧꯕꯅꯦ ꯑꯗꯣ ꯍꯥꯏꯗꯤ ꯑꯩꯈꯣꯏꯅ ꯊꯑꯣꯏꯅ ꯊꯥꯕꯗꯨꯗꯤ ꯊꯥꯗꯦꯕ ꯃꯁꯥꯒꯤ ꯑꯥ ꯍꯥꯟꯅꯗꯩ ꯑꯗꯨꯝ ꯍꯧꯖꯕ ꯍꯥꯏꯇꯥꯔꯦ ꯑꯗꯣ ꯄꯥꯟꯗꯤ ꯄꯥꯜꯍꯧꯕꯅꯦ ꯑꯗꯣ ꯍꯌꯦ ꯑ ꯄꯥꯜꯂꯧꯋꯦ ꯄꯥꯜꯂꯧꯋꯦ ꯑꯗꯨꯒ ꯌꯥꯗꯤ ꯌꯥꯒꯤꯔꯣꯏ ꯍꯥꯏꯗꯤ ꯍꯩꯖꯤꯡ ꯐꯥꯔꯛꯇꯣꯔꯦꯕ ꯍ ꯎꯝ ꯊꯥ ꯃꯊꯪ ꯊꯥ ꯃꯊꯪ ꯊꯥ ꯍꯧꯒꯠꯂꯛꯄꯗꯗꯤ ꯌꯥꯔꯅꯤ ꯑꯗꯩ ꯊꯩꯕꯣꯡ ꯊꯩꯕꯣꯡ ꯆꯥꯅꯤꯡꯕ꯭ꯔꯣ ꯊꯩꯕꯣꯡꯗꯤ
ꯊꯩꯕꯣꯡ ꯑꯦ ꯏꯁ ꯑꯗꯨꯗꯤ ꯐꯦꯕꯔꯥꯏꯠꯅꯤ ꯑꯗꯨꯗꯤ
ꯑꯦ ꯑꯗꯨꯗꯤ ꯂꯥꯛꯑꯣ ꯀꯩꯅꯣ ꯍꯌꯦꯡ ꯍꯦꯛꯇ
ꯑꯦ ꯂꯥꯛꯑꯒꯦ ꯂꯥꯛꯑꯒꯦ ꯍꯥꯌꯦꯡ ꯑꯦꯁ ꯑꯗꯨꯗꯤ ꯃꯩꯅꯦ ꯑꯗꯨꯗꯤ ꯑꯦꯁ ꯊꯝꯃꯣ ꯊꯝꯃꯣ ꯑꯗꯨꯗꯤ ꯍꯌꯦꯡ ꯂꯥꯛꯑꯒꯦ ꯍꯌꯦꯡ ꯂꯥꯛꯑꯒꯦ ꯊꯩꯕꯣꯡꯒꯤ ꯊꯩꯕꯣꯡꯁꯦ ꯁꯤꯖꯤꯟꯅꯐꯝ ꯌꯥꯝ ꯃꯈꯜ ꯃ ꯈꯟ ꯂꯩ ꯂꯩꯔꯝꯃꯦꯕ ꯑ ꯊꯩꯕꯣꯡꯁꯦ ꯃꯈꯟ ꯃꯈꯟ ꯏꯁ ꯌꯥꯝ ꯂꯩ ꯂꯩꯔꯝꯃꯦ ꯊꯕꯣꯡ ꯊꯩꯕꯣꯡꯁꯦ ꯑꯆꯥꯔ ꯁꯦꯝꯕ ꯌꯥꯔꯝꯃꯦꯀꯣ
ꯑꯣ
ꯑꯗꯒꯤꯗꯤ ꯑꯦꯟꯖꯥꯡ ꯑꯣꯏꯅ ꯑꯦꯟꯖꯥꯡ ꯑꯣꯏꯅ ꯊꯣꯡꯕꯁꯨ ꯌꯥꯔꯝꯃꯦ
ꯑꯥ
ꯑ ꯑꯗꯒꯤꯗꯤ ꯑꯃꯨꯛ ꯑꯈꯣꯏꯒꯤ ꯊꯩꯕꯣꯡꯖꯦ ꯉꯁꯥꯏ ꯍꯤꯡꯅ ꯆꯥꯕꯗꯨꯗꯤ ꯂꯣꯏ ꯆꯥꯟꯅꯔꯦ ꯅꯠꯇ꯭ꯔꯥ
ꯑꯥ ꯆꯥꯟꯅꯩ ꯆꯥꯟꯅꯩ
ꯑ ꯑꯗꯒꯤꯗꯤ ꯃꯥꯏ ꯃꯔꯨꯗꯣ
ꯑ
ꯑꯗꯨꯁꯨ ꯑꯃꯨꯛ ꯍꯦꯟꯟꯖꯥꯡ ꯊꯣꯡ ꯌꯥꯔꯝꯃꯦꯕ
ꯑ ꯑ
ꯑꯥ ꯑꯗꯒꯤꯗꯤ ꯑꯃꯨꯛ ꯑꯩꯈꯣꯏꯅ ꯑꯥ ꯃꯔꯨꯗꯣ ꯐꯨꯠꯂꯒ ꯁꯨꯝ ꯆꯥꯅꯔꯦ ꯅꯠꯇ꯭ꯔꯥ
ꯑ ꯆꯥꯅꯩ ꯆꯥꯅꯩ
ꯎꯝ ꯃꯗꯨ ꯌꯥꯝ ꯀꯥꯟꯅꯕ ꯐꯨ ꯀꯥꯟꯅꯕ ꯍꯩ ꯑꯣꯏ ꯂꯩꯔꯝꯃꯦ ꯑꯗꯨ ꯑꯩ ꯑꯃꯝꯇꯪ ꯍꯌꯦꯡ ꯑꯝꯇꯪ ꯑꯩꯒꯤ ꯊꯝꯕꯤꯔꯝꯃꯣ
ꯊꯝꯃꯝꯒꯦ ꯊꯝꯃꯝꯒꯦ ꯑꯩꯗꯤ ꯑꯥ ꯁꯣꯏꯔꯣꯏ ꯁꯣꯏꯔꯣꯏ ꯄꯥꯜꯂꯤ ꯃꯌꯥꯝ ꯄꯥꯜꯂꯤꯅꯦ ꯀꯩꯝ ꯁꯣꯏꯔꯣꯏꯅꯦ ꯑꯗꯨꯏꯗꯤ
ꯑꯣ ꯑꯗꯨꯁꯨ ꯑꯗꯨꯁꯨ
ꯑꯩꯗꯤ ꯀꯩꯅꯣ ꯇꯧꯗꯦꯕ ꯑꯥ ꯊꯩꯕꯣꯡꯗꯤ ꯀꯌꯥ ꯍꯩꯅꯗꯦꯕꯀꯣ
ꯑꯣ ꯄꯥꯝꯗꯕ ꯀꯌꯥ
ꯑꯥ ꯄꯥꯝꯗꯦꯕ ꯑꯗꯣ ꯆꯥꯕꯗꯤ ꯑꯗꯨꯝ ꯆꯥꯏ ꯑꯗꯨꯗꯨꯒ ꯌꯥꯝ ꯄꯥꯝꯖꯅ ꯆꯥꯕꯗꯨꯗꯤ ꯑꯣꯏꯗꯕ ꯍꯥꯏꯇꯥꯔꯦ ꯑꯗꯨꯗ ꯑꯗꯨꯗꯨꯒ ꯀꯩꯅꯣꯒꯤ ꯑ ꯀꯔꯤ ꯀꯔꯤ ꯀꯔꯤ ꯃꯔꯨ ꯊꯩꯕꯣꯡ ꯃꯔꯨꯗꯣ
ꯑꯥ
ꯑ ꯑꯗꯨꯗꯣ ꯐꯨꯠꯇꯣꯛꯑꯒ ꯆꯥꯕꯁꯦ ꯁꯤꯅ ꯍꯦꯟ ꯄꯥꯝꯃꯦꯕ
ꯍꯣꯏꯁ ꯑꯗꯨꯗꯤ ꯑꯦꯁ ꯃꯤ ꯍꯥꯎꯕꯅꯤ ꯑꯗꯨꯗꯤ
ꯑ ꯑꯗꯨꯗꯨꯅ ꯑꯩꯈꯣꯏꯒꯤ ꯑꯥ ꯃꯣꯏꯅ ꯆꯥꯅꯈꯤꯕꯒꯤ ꯃꯔꯨ ꯍꯨꯟꯗꯣꯛ ꯑꯝꯕꯗꯣ ꯑꯩꯅ ꯂꯣꯏ ꯈꯨꯟꯖꯟꯗꯣꯏꯅꯦ ꯑꯗꯨꯗꯨꯒ ꯀꯨꯀꯔꯗ ꯐꯖꯟꯅ ꯀꯥꯝꯊꯣꯛꯑꯅꯤ ꯑꯗꯨꯒ ꯍꯣꯔꯦꯟ ꯐꯤꯂꯝ ꯑꯃ ꯌꯦꯡꯉꯒ ꯅꯨꯡꯉꯥꯏ
ꯑꯥ ꯐꯖꯩ ꯐꯖꯩ ꯐꯖꯩ ꯃꯥꯅꯦ ꯃꯥꯅꯦ ꯇꯧꯒꯗꯝꯅꯤ ꯇꯧꯒꯗꯝꯅꯤ ꯃꯗꯨꯗꯤ ꯌꯥꯝ ꯑ
ꯑꯗꯨ ꯍꯥꯏꯔꯒ ꯊꯥꯡꯖꯤꯡ ꯇꯨꯞꯄꯩꯕꯨ ꯅꯤꯡꯖꯪꯉꯛꯏꯅꯦ
ꯑꯩꯁ ꯊꯥꯡꯖꯤꯡ ꯍꯣꯏꯅꯦ ꯊꯥꯡꯖꯤꯡꯗꯣ ꯑꯁ ꯊꯥꯡꯖꯤꯡ ꯊꯥꯡꯖꯤꯡ ꯐꯪꯕ꯭ꯔꯣ
ꯊꯥꯡꯖꯤꯡ ꯐꯪꯉꯦ ꯍꯧꯖꯤꯛ ꯊꯥꯡꯖꯤꯡ ꯃꯇꯝꯅꯦ
ꯑꯣ ꯏꯃꯥꯏ ꯊꯥꯡꯖꯤꯡꯒ ꯄꯥꯟꯒ ꯏꯔꯣꯟꯕꯒ ꯍꯥꯏꯗꯥꯏꯅꯦ
ꯃꯥꯅꯦ ꯃꯥꯅꯦ ꯄꯥꯟꯒ ꯏꯔꯣꯝꯕꯒ ꯍꯥꯏꯒ꯭ꯔꯗꯤ ꯂꯣꯏꯔꯦ
ꯂꯣꯏꯔꯦ ꯑꯗꯨꯗꯤ ꯂꯣꯏꯔꯦ ꯑꯅꯤꯗꯨ ꯄꯨꯨꯟꯖꯟꯒ꯭ꯔꯗꯤ ꯂꯣꯏꯔꯦ ꯀꯝꯕꯥꯏꯅꯦꯁꯟꯗꯤ ꯄꯨꯔꯥ ꯑ ꯑꯩꯁ ꯑꯗꯨꯗꯤ ꯑꯝꯇꯪ ꯑꯥ
ꯀꯩꯅꯣ ꯇꯧꯔꯒ ꯑꯩꯈꯣꯏꯒꯤ ꯑꯥ ꯐꯖꯅ ꯊꯥꯡꯖꯤꯡꯒꯤ ꯑꯈꯣꯏꯅ ꯃꯣꯔꯣꯛ ꯃꯦꯠꯂꯒ ꯆꯥꯅꯔ ꯂꯣꯏꯒ꯭ꯔꯒ ꯃꯔꯨꯗꯣ
ꯑꯥ
ꯑꯗꯨꯗꯣ ꯀꯩꯅꯣꯝꯗ ꯑ ꯒ꯭ꯂꯥꯁ ꯑꯝꯗ ꯐꯖꯅ ꯍꯥꯞꯄꯒ
ꯑꯥ
ꯑꯗꯨꯖꯨ ꯐꯤꯂꯝ ꯌꯦꯡ ꯌꯦꯡꯅ ꯑꯗꯨꯝ ꯇꯨꯞ ꯁꯥꯟꯅꯕ ꯑꯁ ꯑꯗꯨꯒꯤ ꯈꯨꯅꯨꯡꯉꯥꯏꯗꯨꯗꯤꯀꯣ ꯑꯥ
ꯑꯩꯁ ꯑꯗꯨꯖꯨ ꯕꯤꯠ ꯑꯝꯅꯤꯍꯦ ꯃꯥꯅꯦ ꯃꯥꯅꯦ ꯑ ꯑꯁ
ꯍꯧꯖꯤꯛꯇꯤ ꯋꯥ꯭ꯔꯜ ꯀꯞ ꯃꯇꯝꯅꯤꯗꯅꯀꯣ ꯑꯗꯨ ꯑꯩꯗꯤ ꯋꯥ꯭ꯔꯜ ꯀꯞ ꯌꯦꯡ ꯌꯦꯡꯅ ꯍꯦꯛꯇ ꯇꯨꯞꯄꯦꯕ ꯑꯗꯨꯗꯣ
ꯑꯥꯁ ꯃꯗꯨꯗꯤ ꯄꯨꯔꯥ ꯕꯦꯁꯅꯤ ꯇꯥꯗꯣꯏꯖꯦ
ꯃꯥꯅꯦ ꯃꯥꯅꯦ
ꯋꯥ꯭ꯔꯜ ꯀꯞꯀꯤ ꯕꯦꯠꯇꯨꯅꯦ ꯉꯁꯥꯏꯒꯤ ꯑꯗꯥꯒꯤꯗꯤ ꯊꯥꯡꯖꯤꯡꯒꯤ ꯃꯍꯥꯎꯗꯨꯅꯦ ꯑꯗꯩ ꯇꯨꯞꯄꯒꯤ ꯕꯤꯠꯇꯨꯅꯦ
ꯑꯥ
ꯌꯥꯝꯅ ꯑꯩꯈꯣꯏꯒꯤ ꯀꯩꯅꯣꯒꯤ ꯅꯠꯇꯕ ꯍꯥꯏꯇꯥꯔꯦ ꯄꯣꯠꯇꯣ ꯑꯩꯈꯣꯏꯒꯤ ꯕꯤꯠꯇ ꯑꯣꯏꯅ ꯆꯥꯕꯅꯦꯕ ꯑꯗꯨ ꯄꯣꯠꯇꯣ ꯄꯣꯠ ꯌꯥꯝꯅ ꯉꯁꯥꯏꯒꯤ ꯎꯝ ꯆꯤꯟꯖꯥꯛꯇꯣ ꯌꯥꯝ ꯆꯥꯥꯁꯟꯕꯩ ꯅꯠꯇꯦꯕ ꯕꯤꯠꯇꯨꯅꯦꯕ ꯃꯗꯨ ꯂꯧꯗꯣꯏꯗꯣ ꯎꯝ ꯕꯤꯠꯇꯨꯅꯦꯕ ꯑꯗꯨꯏꯗꯣ ꯑꯁ ꯊꯤ ꯅꯨꯡꯉꯥꯏꯕꯅꯦ
ꯅꯪꯗꯤ ꯋꯥ꯭ꯔꯜ ꯀꯞ ꯌꯦꯡꯉꯣꯏꯗ꯭ꯔꯣ ꯍꯣꯔꯦꯟ
ꯌꯦꯡꯅꯤ ꯌꯦꯡꯉꯣ ꯉꯁꯤꯗꯤ ꯇꯨꯝꯗꯕꯤꯖꯦ ꯇꯛ ꯂꯣꯏ ꯋꯥ꯭ꯔꯜ ꯀꯞ ꯌꯧꯗ꯭ꯔꯤꯕꯛ ꯉꯥꯏꯔꯒꯦꯅ ꯈꯥꯡꯉ ꯂꯩꯔꯕꯅꯤ ꯉꯁꯤꯗꯤ
ꯑꯣ ꯅꯪꯗꯤ ꯀꯅꯥꯅ ꯀꯥꯍꯟꯅꯤꯡꯒꯦ ꯍꯣꯔꯦꯟꯖꯤꯕꯣ
ꯑꯩꯁ ꯑꯩꯗꯤ ꯍꯣꯔꯦꯟꯖꯦ ꯑꯩꯈꯣꯏꯒꯤ ꯃꯣꯔꯞ ꯇꯧꯕ ꯀꯥꯡꯒꯨꯗꯣ
ꯑꯣ ꯃꯨꯔꯞ ꯇꯧꯕ ꯀꯥꯡꯒꯨꯗꯣ ꯑꯣ ꯃꯥꯟꯅꯔꯤꯅꯦ ꯑꯗꯨꯗꯤ
ꯃꯥꯟꯅꯔꯤꯕ꯭ꯔꯥ ꯑꯩꯁ ꯃꯨꯔꯞ ꯃꯨꯔꯞ ꯇꯧꯕ ꯑꯩꯈꯣꯏꯒꯤ ꯈꯤꯇꯪ ꯑꯃꯗ ꯌꯥꯎꯗꯥꯏꯅꯦ ꯑꯥ ꯑꯥ ꯃꯌꯥꯏ ꯆꯦꯟꯕ ꯑꯝ ꯌꯥꯎꯕꯗꯣ
ꯑꯥ
ꯎꯝ ꯃꯗꯨ ꯑꯣꯏꯅ ꯂꯩꯁ ꯑ ꯃꯗꯨ ꯕꯦꯔꯥꯅꯤ ꯃꯗꯨ ꯕꯦꯔꯥꯅꯤ ꯑꯩꯁ ꯃꯗꯨ ꯃꯤ ꯕꯦꯔꯥꯅꯤ ꯑꯗꯨ ꯑꯣꯏꯅ ꯇꯧꯁꯜ ꯑꯗꯨꯑꯣꯏꯅ ꯇꯧꯁꯜꯂꯦ ꯑꯩꯗꯤ ꯁꯞꯄꯣꯔꯠꯁꯦ ꯀꯣ
ꯑꯣ ꯑ ꯑꯩꯁꯨ ꯃꯣꯏ ꯀꯥꯗꯧ ꯃꯥꯜꯂꯤꯗ
ꯃꯥꯅꯦ ꯃꯥꯅꯦ ꯃꯣꯏꯅ ꯃꯤꯅ ꯑꯌꯥꯝ ꯃꯤ ꯑꯌꯥꯝꯕꯖꯤ ꯂꯣꯏꯅ ꯑꯩꯈꯣꯏꯒꯤ ꯃꯈꯣꯏꯗ ꯂꯣꯏꯅ ꯍꯣꯞ ꯊꯝꯅꯔꯦ ꯍꯥꯏꯇꯥꯔꯦ
ꯑ ꯑꯗꯣ ꯇꯝꯕꯗꯤ ꯉꯝꯗꯦ
ꯑꯁ ꯇꯝ ꯉꯝꯗꯦ ꯇꯝ ꯉꯝꯗꯦ ꯑꯉꯧꯕꯗꯨꯖꯨ ꯑꯔꯥꯏꯕꯗꯤ ꯅꯠꯇꯦ
ꯎꯝ ꯅꯠꯇꯦ ꯅꯠꯇꯦ ꯅꯍꯥ ꯉꯥꯛꯇꯅꯦꯕ ꯇꯧꯅꯗꯣꯏꯁꯦ ꯍꯣꯔꯦꯟꯗꯤ
ꯃꯥꯏ ꯅꯍꯥ ꯉꯥꯛꯇꯅꯤ ꯅꯩꯊꯠꯅꯗꯣꯏꯁꯦ
ꯎꯝ
ꯃꯣꯏ ꯐꯖꯅ ꯉꯁꯥꯏꯒꯤ ꯑꯉꯥꯝ ꯇꯥꯟꯅꯔꯛꯇꯣꯏꯅꯤ
ꯃꯥꯅꯦ ꯃꯥꯅꯦ
ꯎꯝ ꯃꯣꯏꯁꯨ ꯑꯔꯥꯏꯕ ꯑꯃꯠꯇ ꯅꯠꯇꯦꯕ ꯅꯥꯀꯟ ꯑꯅꯤꯃꯛ ꯎꯝ ꯑꯗꯨꯅ ꯈꯔꯗꯤ ꯈꯔꯗꯤ ꯇꯧꯔꯛꯑꯅꯤ ꯃꯣꯏ
ꯇꯧꯔꯛꯀꯅꯤ ꯇꯧꯔꯛꯀꯅꯤ ꯁꯣꯏꯗꯅ ꯇꯧꯔꯛꯀꯅꯤ ꯍꯧꯔꯦꯟ
ꯎꯝ ꯑꯗꯨ ꯇꯨꯝꯕꯁꯤꯗꯤ ꯍꯣꯔꯦꯟ ꯐꯖꯅ ꯊꯦꯡꯉ ꯇꯨꯝꯃꯅꯤ ꯈꯪꯉꯤ
ꯑꯁ ꯇꯨꯝꯃꯅꯤ ꯇꯨꯝꯃꯅꯤ ꯌꯥꯔꯔꯣꯏ ꯅꯣꯡꯉꯥꯜꯂꯅꯤ
ꯅꯣꯡꯉꯥꯜꯂꯅꯤ ꯅꯣꯡꯉꯥꯜꯂꯅꯤ
ꯄꯨꯡ ꯕꯥꯔꯣ ꯃꯈꯥꯏ ꯍꯥꯏꯕꯩ ꯋꯥꯅꯦ ꯇꯥꯟ ꯆꯥꯗ꯭ꯔꯗꯤ ꯃꯣꯏꯒꯤ ꯊꯥꯔꯇꯤ ꯃꯤꯅꯠꯇꯣ ꯍꯥꯞꯄꯑꯗꯤ
ꯑꯥ ꯑꯥ ꯐꯖꯗꯨꯔꯤ ꯋꯥꯟ ꯍꯟꯗ꯭ꯔꯦꯠ ꯇ꯭ꯋꯦꯟꯇꯤ ꯃꯤꯅꯠꯁ ꯌꯧꯔꯛꯑꯀꯥꯟꯗꯗꯤ
ꯎꯝ ꯑꯗꯨꯝ ꯑꯗꯨꯝ ꯅꯣꯡꯉꯥꯜꯂꯦ
ꯐꯖꯕꯅꯦꯅꯦ ꯃꯥꯅꯦ ꯑꯗꯨꯝ ꯇꯨꯝꯗ꯭ꯔꯁꯨ ꯌꯥꯔꯦ ꯑꯁ ꯑꯩꯗꯤ ꯍꯌꯦꯡ ꯕꯦꯔꯥ ꯀꯥꯗꯣꯏꯅꯤꯅꯦ ꯑꯃꯨꯛ
ꯋꯥ
ꯍꯌꯦꯡ ꯍꯌꯦꯡ ꯀꯩꯅꯣꯗ ꯂꯧ ꯆꯠꯀꯗꯕ ꯂꯩꯌꯦ
ꯑꯣ ꯑꯁ ꯑꯗꯨꯗꯤ ꯄꯣ ꯕꯦꯔꯥꯅꯤꯅꯦ ꯍꯥꯏꯗꯤ ꯂꯧꯒꯤ ꯊꯕꯛꯇꯨꯅ ꯈꯔ
ꯎꯝ ꯋꯥꯗꯗꯤ ꯐꯩꯌꯦ ꯀꯔꯥꯏꯗꯒꯤ ꯑꯁ ꯃꯁꯤꯗ ꯐꯨꯝꯗꯤ ꯁꯦꯡꯕꯅꯦ ꯑꯗꯒꯤꯗꯤ ꯑꯃꯨꯛ ꯑ ꯉꯁꯥꯏꯒꯤ ꯑꯩꯈꯣꯏꯒꯤ ꯀꯥꯆꯤꯟ ꯇꯧꯕꯅ ꯑꯃꯁꯨ ꯇꯧꯔꯤꯅ ꯑꯃꯨꯛ ꯑꯩꯈꯣꯏꯗꯤ ꯑꯗꯨꯒꯤ ꯂꯧꯔꯤ ꯑꯃꯨꯛꯁꯦꯝ ꯑꯗꯒꯤꯗꯤ ꯃꯨꯁ ꯁꯦꯡꯗꯣ ꯅꯥꯀꯟꯗꯨꯁꯨ ꯀꯩꯅꯣ ꯇꯧꯕ ꯂꯧ ꯅꯥꯀꯟꯗꯨ ꯃꯤꯒꯤ ꯌꯨꯝꯒꯤ ꯅꯥꯀꯟꯒꯤ ꯇꯥꯕ ꯍꯥꯏꯇꯥꯔꯦ ꯑꯗꯨꯅ ꯎ ꯑ ꯑꯗꯨꯅ ꯋꯥꯗꯒꯤ ꯉꯁꯥꯏꯒꯤ ꯋꯥꯒꯤ ꯃꯆꯤ ꯑꯗꯒꯤꯗꯤ ꯋꯥꯒꯤ ꯃꯅꯥ
ꯑꯥ
ꯑꯗꯨ ꯑꯗꯗꯤ ꯃꯣꯏꯅ ꯉꯁꯥꯏꯒꯤ ꯅꯣꯡꯐꯥꯗꯣꯛ ꯍꯦꯛ ꯂꯩꯗꯅ ꯑꯉꯥꯡꯅ ꯀꯩꯅ ꯍꯦꯛ ꯂꯪꯊꯣꯛꯎꯕ ꯑꯣꯝꯕ ꯉꯁꯥꯏꯒꯤ ꯀꯩ ꯍꯥꯏꯅꯤ ꯑ ꯒ꯭ꯂꯥꯁꯇꯕꯨ ꯑꯣꯏꯔꯣ ꯍꯥꯏꯗꯤ ꯒ꯭ꯂꯥꯁ ꯁꯦ ꯏꯁꯇꯤꯜ ꯒ꯭ꯂꯥꯁ ꯀꯨꯝꯕ ꯑꯗꯩ ꯇꯦꯡꯀꯣꯠꯀꯨꯝꯕ ꯆꯥꯃꯁꯀꯨꯝꯕ ꯌꯥꯝ ꯐꯪꯉꯦꯕ ꯎꯝ ꯑꯗꯨꯅ ꯎꯝ ꯑꯗꯨ ꯁꯦꯡꯕꯗ ꯑꯁ ꯑꯋꯥꯕꯝꯅꯤ ꯑꯣꯏꯔꯤꯁꯦ ꯑ ꯑꯗꯒꯤꯗꯤ ꯑꯁ ꯕꯦꯔꯥꯅꯤ ꯄꯨꯔꯥ ꯑꯩꯈꯣꯏꯒꯤ ꯂꯥꯟ ꯑꯃꯅꯤ ꯇꯧꯔꯤꯁꯦ ꯑꯋꯥꯕꯝꯅꯤ ꯎꯝ
ꯑꯗꯨꯗꯤ ꯅꯪ ꯍꯌꯦꯡ ꯅꯪ ꯍꯌꯦꯡ ꯐꯖꯅ ꯌꯦꯡꯉ ꯌꯦꯡꯉꯒ
ꯆꯠꯂꯨꯍꯦ ꯑꯍꯤꯡꯒ ꯇꯨꯝꯗꯕꯤ ꯆꯠꯂꯗꯤ ꯋꯥꯟꯗꯔꯗꯤ ꯕꯦꯔꯥ ꯀꯥꯟꯅꯅꯤ
ꯋꯥꯗꯣꯏꯅꯤ ꯋꯥꯗꯣꯏꯅꯤ ꯀꯥꯏꯗꯒꯤ ꯑꯁ ꯑꯍꯤꯡꯒ ꯇꯨꯝꯗꯕꯤ ꯑꯗꯩ ꯅꯣꯡꯉꯥꯜꯂꯒ ꯑꯃꯨꯛ ꯑꯗꯨꯒꯤ ꯑꯃꯨꯛ ꯊꯕꯛꯀꯤ ꯑꯃꯨꯛ ꯑꯩꯁ ꯋꯥꯗꯣꯏꯅꯤ ꯑꯗꯨꯅ ꯉꯁꯤꯁꯦ ꯑꯩꯅꯗꯤ ꯈꯜꯂꯝꯕꯅꯦꯕ
ꯑ
ꯉꯟꯇꯥ ꯇꯨꯝꯊꯣꯛꯈ꯭ꯔꯒ ꯍꯣꯔꯦꯟ ꯑꯃꯨꯛ ꯍꯧꯒꯠꯂꯒ ꯌꯦꯡꯉꯁꯤꯔꯅ ꯍꯌꯦꯡ ꯊꯕꯛ ꯆꯠꯇꯣꯏꯅꯤꯅꯅ
ꯎꯝ
ꯑꯗꯨꯃꯥꯏ ꯈꯂ ꯑꯗꯨ ꯒ꯭ꯌꯥꯟ ꯇꯥꯗꯤ ꯌꯦꯡꯉꯒꯦ ꯑꯗꯨ ꯅꯪꯗꯤ ꯊꯕꯛ ꯆꯠꯂꯣꯏꯗ꯭ꯔꯣ ꯍꯌꯦꯡꯗꯤ
ꯍꯌꯦꯡꯖꯦ ꯑꯩꯖꯦ ꯀꯣꯂꯦꯖ ꯑꯝꯗꯗꯤ ꯆꯠꯀꯗꯕꯗꯤ ꯂꯩꯌꯦ ꯑꯗꯣ ꯑꯩꯕꯨꯗꯤ ꯇꯪ ꯊꯦꯡꯅ ꯆꯠꯇꯣꯏꯅꯤꯅ ꯌꯥꯅꯤ
ꯑꯣ ꯀꯦ ꯀꯦ
ꯍꯌꯦꯡ ꯑꯩꯈꯣꯏ ꯑꯉꯥꯡ ꯑꯃꯒꯤ ꯑ ꯑꯉꯥꯡ ꯑꯃ ꯒꯤ ꯑ ꯕꯦꯠꯀꯤ ꯀꯩꯅꯣ ꯇꯥꯕꯀꯣ ꯏꯟꯗꯛꯁꯟ ꯄ꯭ꯔꯣꯒꯥꯝ ꯇꯥꯕ ꯑꯗꯨ ꯑꯝꯇ ꯆꯠꯃꯤꯟꯅꯔꯨꯖꯦꯅ ꯑꯈꯣꯏ ꯁꯤ ꯂꯩꯃꯤꯟꯅꯕ ꯑꯉꯥ ꯑꯃ ꯑꯗꯨꯗꯨꯅ ꯉꯥꯏꯛ ꯆꯠꯃꯤꯟꯅꯗ꯭ꯔꯒꯗꯤ ꯅꯨꯡꯉꯥꯏꯔꯣꯏꯗꯣꯏꯕ ꯑꯗꯨꯗꯨꯒꯤ ꯇꯪ ꯃ ꯍꯥꯏꯗꯤ ꯑꯩꯒꯤꯗꯁꯨ ꯃꯥꯅ ꯑꯗꯨꯝ ꯇꯧꯕꯤꯕꯅꯤꯅꯀꯣ ꯍꯦꯛ ꯃꯥꯅ ꯍꯥꯏꯔꯛꯄꯗ ꯑꯩꯖꯨ ꯋꯥꯗꯣ ꯀꯛꯄ ꯉꯝꯗ꯭ꯔꯕ
ꯑꯦ ꯌꯥꯔꯣꯏ ꯌꯥꯔꯣꯏ ꯑꯗꯨꯗꯤ ꯌꯥꯔꯣꯏ ꯀꯥꯏꯗꯒꯤ ꯄꯨꯟꯅ ꯄꯨꯟꯅ ꯇꯧꯃꯤꯟꯅꯒꯗꯕꯅꯤ ꯑꯃꯒꯤꯁꯨ ꯑꯃ ꯃꯇꯦꯡ ꯄꯥꯡꯕ ꯃꯥꯅꯦ ꯃꯥꯅꯦ ꯑꯗꯨꯃꯥꯏꯅ ꯇꯧꯗ ꯌꯥꯕ ꯅꯠꯇꯦ
ꯎꯝ ꯈꯪꯗꯤ ꯍꯌꯦꯡ ꯑꯥ ꯍꯥꯏꯔꯣ ꯍꯥꯏꯔꯣ
ꯏꯁꯤꯡ ꯏꯆꯥꯎ ꯀꯃꯥꯏꯒꯦ ꯇꯧꯔꯤ ꯑꯩꯈꯣꯏ ꯇꯨꯔꯦꯟ ꯏꯁꯤꯡ ꯍꯦꯟꯒꯠꯄ꯭ꯔꯣ
ꯎꯪ ꯍꯨꯖꯤꯛꯀꯤꯗꯤ ꯀꯩꯝ ꯇꯧꯗ꯭ꯔꯤ ꯍꯌꯦꯡ ꯇꯧꯔꯛꯀꯗꯕ ꯇꯥꯏꯃꯤꯡ ꯈꯤꯇꯪ ꯋꯥꯠꯂꯤꯌꯦ ꯍꯥꯏꯗꯤ ꯑꯈꯣꯏꯒꯤ ꯂꯧꯒ ꯈ꯭ꯔꯒ ꯋꯥꯡꯉꯛꯄ ꯍꯧꯔꯛꯄꯒꯤ ꯇꯥꯏꯃꯤꯡꯗꯣ ꯑ ꯑꯗꯨꯗꯗꯤ ꯁꯣꯏꯗꯅ ꯇꯧꯔꯛꯑꯅꯦꯕ
ꯑꯣ
ꯑ ꯍꯥꯏꯗꯤ ꯑꯩꯈꯣꯏꯒꯤ ꯑꯩꯈꯣꯏꯒꯤꯖꯦ